ꯍꯐ
ꯍꯂꯣ
ꯅꯨꯡꯉꯥꯏꯕꯣ
ꯅꯨꯡꯉꯥꯏꯔꯤꯌꯦꯦ ꯀꯦꯗꯧꯔꯃꯤ ꯊꯁꯨꯄꯣꯑꯣ
ꯑꯩꯁꯦ ꯊꯕꯛ ꯂꯣꯏꯔꯛꯇ ꯉꯥꯏꯔꯤꯗ ꯍꯧꯖꯤꯛꯇ ꯀꯩꯅꯣ ꯉꯁꯤꯗꯤ ꯇꯣꯠ ꯇꯥꯕ ꯅꯨꯃꯤꯠ ꯑꯣꯏꯕ ꯑꯗꯩꯗ ꯇꯣ ꯇꯤꯗꯣ ꯇꯨꯂꯨ ꯄꯥꯜꯂꯒ ꯆꯤꯡꯒꯦꯅ ꯇꯧꯕꯁꯤꯗ ꯑꯩꯈꯣꯏꯒꯤꯗꯗꯤ ꯁꯨꯡꯇꯥ ꯇꯥꯔꯛꯇ꯭ꯔꯦ ꯑꯗꯨꯒ ꯑꯩꯈꯣꯏꯗꯨꯗꯥ ꯑꯅꯤꯒꯤꯗꯤꯅꯦ ꯏꯁꯤꯡꯗꯣ ꯑꯣꯔꯣꯔꯣ ꯇꯥ ꯂꯩꯕ ꯑꯩꯈꯣꯏꯒꯤꯅꯅꯦ ꯄꯥꯜꯂꯒ ꯁꯨꯡꯌꯥ ꯌꯥꯗ꯭ꯔꯕ ꯑꯗꯒꯤꯗꯤ ꯄꯌꯦꯞꯇ ꯏꯁꯤꯡ ꯍꯩ ꯍꯩ ꯍꯩ ꯍꯩꯗꯅ ꯇꯧꯔꯦ ꯑꯗꯨꯕꯨ ꯁꯨꯡꯌꯥ ꯌꯥꯗ꯭ꯔꯦ ꯑꯗꯨ ꯃꯁꯤꯗꯤ ꯀꯥꯟꯅ ꯎꯝ ꯃꯁꯤꯗꯤ ꯀꯥꯟꯅꯔꯔꯣꯏꯅ ꯍꯥꯟꯅꯒꯤ ꯍꯟꯗꯛ ꯀꯤ ꯑꯅꯧꯕ ꯑꯍꯨꯠꯄ ꯄꯥꯏꯌꯦꯞꯇꯨꯗꯅꯦꯕꯀꯣ ꯑꯩꯈꯣꯏꯅ ꯍꯧꯖꯤꯛ ꯌꯥꯔꯤꯁꯤꯅ ꯑꯗꯨ ꯌꯥꯗ꯭ꯔꯦ ꯑꯗꯒꯤꯗꯤ ꯌꯥꯗꯕꯗꯒꯤꯗꯤ ꯍꯥꯟꯅꯒꯤ ꯑꯔꯤꯕ ꯍꯥꯟꯅ ꯑꯔꯤꯕꯒꯤ ꯖꯒꯥꯗꯨꯗ ꯑꯃꯨꯛ ꯇꯨꯂꯨꯁꯤꯦ ꯊꯥꯡꯗꯣꯛꯑꯒ ꯁꯣꯔꯣꯛꯁꯤꯗ ꯑꯃꯨꯛ ꯄꯥꯜꯂꯒ ꯌꯦꯡꯉꯦ ꯑꯗꯨꯁꯨ ꯑꯃꯨꯛ ꯌꯥꯗ꯭ꯔꯦ ꯌꯥ ꯐꯔꯦ ꯇꯣꯛꯑꯁꯦ ꯌꯥꯗ꯭ꯔꯦꯅ ꯃꯈꯣꯏꯁꯦ ꯂꯣꯏꯅꯃꯛ ꯇꯨꯂꯨ ꯈꯒ ꯊꯥꯡꯖꯜꯂꯦ ꯑꯗꯨ ꯂꯣꯏꯔꯀꯥꯟꯗ ꯑꯍꯥꯟꯅ ꯑꯩꯈꯣꯏꯅ ꯐꯖꯅ ꯃꯥꯁꯦ ꯑꯩꯈꯣꯏꯒꯤ ꯀꯩꯅꯣ ꯇꯧꯔ ꯊꯝꯈꯤꯗꯕꯅꯦꯕ ꯄꯥꯟꯁꯤꯜꯂꯒ ꯊꯝꯈꯤꯗꯕꯅꯦꯕꯀꯣ ꯑꯗꯨꯒꯤꯗꯣ ꯐꯖꯅ ꯁꯦꯝꯃꯁꯦꯅ ꯍꯥꯏꯗꯤ ꯑꯩꯈꯣꯏꯗꯥꯅ ꯃꯐꯤ ꯃꯔꯣꯡ ꯂꯣꯏ ꯍꯣꯡꯗꯣꯛꯑꯒ ꯏꯁꯤꯡ ꯀꯣꯝꯗꯣ ꯏꯁꯤꯡꯗꯣ ꯂꯣꯏ ꯁꯤꯦꯠꯇꯣꯛꯑꯦ ꯑꯗꯨꯃꯥꯏꯅ ꯇꯧꯔꯀꯥꯟꯗ ꯔꯕꯔ ꯌꯦꯠꯂꯒ ꯈꯣꯠꯂꯒ ꯇꯧꯔꯒ ꯐꯖꯅ ꯁꯦꯝꯕ ꯁꯥꯕ ꯂꯣꯏꯔꯦ ꯑꯗꯨꯒ ꯃꯊꯪ ꯇꯥꯔꯛꯄꯗ ꯌꯦꯡꯉꯁꯤ ꯃꯁꯤꯦ ꯂꯥꯏꯕꯛ ꯌꯦꯡꯉꯁꯤ ꯑꯗꯨꯃꯥꯏꯅ ꯇꯧꯔꯒ ꯂꯣꯏꯔꯛꯄ ꯀꯨꯏꯗ꯭ꯔꯤꯌꯦ ꯑꯗꯨꯅꯤ ꯇꯧꯔꯤꯁꯦ ꯂꯥꯏ ꯂꯧ ꯂꯩꯔꯦ ꯑꯁꯤ ꯇꯨ ꯇꯣꯇꯤꯁꯤꯅ
ꯀꯩꯅꯣꯁꯨ ꯇꯧꯋꯦ ꯑꯗꯨꯗꯤ ꯇꯨꯂꯨ ꯄꯥꯌꯦꯞꯇꯣ ꯀꯩꯅꯣ ꯇꯧꯕ꯭ꯔꯥꯕ ꯑꯩꯈꯣꯏꯒꯤꯅꯦ ꯎ ꯂꯥꯏꯟꯗꯤ ꯄꯨꯜꯂꯤ ꯅꯠꯇ꯭ꯔꯣ ꯑꯇꯩ ꯌꯥꯔꯒ ꯑꯇꯩ ꯑꯗꯨ ꯌꯥꯗꯣꯏꯔꯤꯗꯣ ꯀꯃꯥꯏꯅ ꯇꯧꯔꯤꯅꯣ ꯀꯥꯏꯕ ꯌꯥꯎꯕꯣ ꯃꯆꯤꯟꯗ
ꯂꯥꯏꯟ ꯄꯨꯂꯞ ꯄꯣꯂꯤꯅꯤꯕ ꯀꯣ ꯄꯥꯏꯌꯦꯞꯁꯤꯗ ꯄꯥꯏꯌꯦꯞꯁꯦ ꯑꯅꯤ ꯊꯣꯛꯅꯅꯦꯕꯀꯣ ꯍꯥꯟꯅꯒꯤ ꯑꯔꯤꯕ ꯍꯥꯟꯅꯒꯤ ꯑꯔꯤꯕ ꯄꯥꯏꯌꯦꯞꯇꯨꯗꯤ ꯑꯗꯨꯝ ꯇꯥꯔꯤꯕ ꯇꯣꯇꯤ ꯇꯥꯔꯤꯕꯅꯦꯕꯀꯣ ꯑꯗꯨꯒ ꯑꯅꯧꯕ ꯄꯥꯌꯦꯞ ꯑꯃ ꯐꯨꯝꯃꯦꯕ ꯃꯣꯏꯅ ꯑꯅꯧꯕ ꯄꯥꯏꯌꯦꯞꯁꯤꯗꯒꯤ ꯃꯣꯏꯅ ꯇꯣꯇꯤꯤꯁꯦ ꯂꯧꯔꯣ ꯍꯥꯏꯕꯗꯤ ꯑꯗꯒꯤ ꯑꯃꯨꯛ ꯍꯨꯠꯄꯅꯦꯕ ꯑꯗꯨꯒ ꯅꯧꯎꯅ ꯍꯣꯠꯂꯨꯕ ꯗꯤꯁꯗꯅꯦ ꯇꯥꯗ꯭ꯔꯤꯁꯦ ꯑꯗꯨꯒ ꯍꯥꯟꯅ ꯑꯔꯤꯕꯒꯤꯁꯤꯅꯅꯦ ꯑꯗꯨꯝ ꯇꯥꯔ ꯂꯩꯖꯔꯝꯕ ꯄꯣꯠꯅꯤ ꯑꯗꯨꯗꯩꯗꯅꯦ ꯍꯟꯗꯛ ꯂꯝꯕꯤ ꯁꯦꯝꯕꯒꯤ ꯇꯧꯕꯗꯨꯗ ꯃꯣꯏꯅ ꯖꯦ ꯁꯤ ꯕꯤ ꯇꯧꯔꯣ ꯇꯧꯈꯥꯏꯔꯛꯄꯗꯅꯦ ꯑꯩꯈꯣꯏꯒꯤ ꯄꯥꯏꯞꯇꯨ ꯀꯛꯈ꯭ꯔꯦꯕ ꯑꯗꯨ ꯀꯛꯄꯗꯨꯒꯤ ꯁꯝꯃꯒ ꯇꯧꯕ ꯁꯤꯗꯅꯦ ꯑꯃꯨꯛ ꯑꯗꯨꯁꯨ ꯑꯃꯨꯛ ꯇꯥꯔꯛꯇ꯭ꯔꯦꯕ ꯀꯃꯥꯏꯅ ꯇꯧꯔꯤꯅꯣ ꯒ꯭ꯌꯥꯟ ꯃ ꯇꯥꯗ꯭ꯔꯔꯤꯕꯕ ꯇꯧꯔꯤ ꯂꯤꯂꯥꯁꯦ ꯁꯤ ꯂꯥꯏ ꯂꯧ ꯂꯣꯏꯔꯦꯕꯈꯣꯣꯏ
ꯎꯝ ꯑꯩꯈꯣꯏꯒꯤꯅꯅꯦ ꯁꯨꯃꯥꯏꯅ ꯇꯧꯋꯦ ꯑꯩꯈꯣꯏꯁꯤꯁꯨ ꯇꯥꯗꯤ ꯇꯥꯏ ꯑꯗꯨꯒ ꯌꯨꯝ ꯑꯍꯨꯝ ꯃꯔꯤ ꯄꯔꯦꯡ ꯂꯩꯕꯁꯤꯗ ꯑꯩꯈꯣꯏꯅ ꯇꯞ ꯇꯞꯅ ꯂꯥꯁꯆꯩ ꯑꯩꯈꯣꯏꯅ ꯀꯣꯟ ꯀꯣꯟꯅ ꯇꯥꯔꯛꯇꯣꯏꯕ ꯑꯇꯩ ꯅ ꯍꯥꯜꯂꯒ ꯄꯥꯏ ꯌꯧꯨꯠꯄꯗ ꯑꯩꯈꯣꯏꯅ ꯇꯪꯈꯥꯏꯗꯩ ꯍꯨꯠꯈ꯭ꯔꯝꯅꯦ ꯃꯣꯏꯅ ꯃꯈꯥꯔꯣꯝꯗꯩ ꯍꯨꯠꯈ꯭ꯔꯕꯝꯅꯤ ꯃꯣꯏꯅ ꯍꯦꯛꯇ ꯇꯥꯏꯑꯕ ꯌꯨꯝ ꯑꯍꯨꯝ ꯃꯔꯤꯁꯦ ꯃꯣꯏꯅ ꯍꯥꯟꯅ ꯂꯣꯏ ꯇꯥꯔ ꯃꯇꯨꯡꯗ ꯀꯥꯟꯪꯗ ꯑꯩꯈꯣꯏꯅ ꯇꯥꯗꯣꯏ ꯃꯔꯛꯇ ꯂꯩꯕ ꯑꯩꯈꯣꯏꯁꯦ ꯑꯩ ꯂꯥꯁꯇ ꯇꯥꯔꯛꯇꯣꯏꯕ
ꯑꯗꯨꯅꯤ ꯑꯩꯈꯣꯏꯁꯨꯁꯨ ꯆꯞ ꯃꯥꯟꯅꯅꯅꯦ ꯄꯔꯦꯡ ꯑꯣꯏꯅꯅꯦ ꯑꯍꯨꯝꯅꯦꯕ ꯍꯨꯠꯂꯤꯁꯦ ꯑꯗꯨꯗ ꯃꯣꯏ ꯑꯅꯤ ꯑꯃ ꯇꯥꯔꯦ ꯑꯩꯈꯣꯏꯒꯤ ꯇꯥꯗꯦ ꯀꯃꯥꯏꯅ ꯇꯧꯔꯤꯅꯣ ꯀꯌꯥꯒꯦ ꯇꯗ ꯁꯁ ꯂꯥꯏ ꯂꯧ ꯂꯩꯔꯤꯅꯤ ꯑꯗꯒꯤ ꯏꯁꯤꯡꯗꯨꯅ ꯑꯃꯨꯛ ꯄꯨꯈ꯭ꯔꯤ ꯑꯃ ꯀꯩ ꯑꯃ ꯂꯩꯗꯅ ꯀꯩꯅꯣ ꯏꯔꯨꯖ ꯃꯥꯏꯊꯛꯄ ꯈꯛꯇꯪꯒꯤ ꯁꯤꯖꯤꯟꯅꯕꯅꯦ ꯍꯥꯏꯗꯤ ꯐꯕ ꯑꯗꯨꯁꯨ ꯂꯩꯇꯕꯅꯤꯅ ꯏꯁꯤꯡꯁꯦ ꯑꯗꯨꯝ ꯅꯣꯡꯃ ꯅꯣꯡꯃ ꯀꯥꯜꯂꯒ ꯅꯤꯅꯤ ꯁꯨꯕꯗ ꯂꯩꯔꯕꯅꯤꯅ ꯑꯩꯈꯣꯏꯁꯨ ꯏꯁꯤꯡ ꯍꯨꯟꯕꯗ ꯑꯋꯥꯕ ꯑꯃ ꯑꯣꯏꯔꯦꯕ ꯑꯗꯩ ꯑꯉꯥꯡꯁꯤꯡꯁꯤ ꯏꯁꯤꯡꯁꯦ ꯃꯣꯏꯗꯤ ꯁꯤꯖꯤꯟꯅꯕꯁꯦ ꯌꯥꯝꯅ ꯀꯩ ꯍꯥꯏꯅꯤ ꯃꯔꯥꯡ ꯀꯥꯏꯅ ꯁꯤꯖꯤꯟꯅꯗ ꯑ ꯍꯩꯅꯗꯕ ꯑꯉꯥꯡ ꯉꯥꯛꯇ ꯑꯣꯏꯌꯦꯕ ꯑꯩꯈꯣꯏ ꯑꯉꯥꯡꯁꯤꯡꯁꯦ ꯑꯩꯈꯣꯏꯅ ꯇꯧꯕꯗꯤ ꯈꯔ ꯌꯦꯡꯗꯅ ꯈꯣꯠꯇꯅ ꯇꯧꯕ ꯑꯗꯨꯅꯤ ꯉꯔꯥꯡ ꯑꯩꯅꯒ ꯐꯤꯒ ꯁꯨꯔꯤꯒꯗꯣ ꯏꯁꯤꯡ ꯐꯠꯇꯅ ꯑꯅꯤ ꯑꯍꯨꯝ ꯈꯛꯇꯅꯅꯦ ꯃꯌꯥꯝꯁꯨ ꯁꯨꯅꯕ ꯍꯣꯠꯅꯕꯗꯅꯦ ꯂꯩꯇ꯭ꯔꯕꯅꯤꯅ ꯍꯥꯏꯖꯕꯣꯕ ꯑꯗꯨꯃꯥꯏꯅ ꯇꯧꯋꯦ ꯍꯥꯏꯕ ꯇꯧꯔꯤꯁꯦ ꯑꯇ ꯏꯁꯤꯡꯒꯤ ꯈꯥꯝꯕꯗ ꯃꯊꯥ ꯌꯥꯝ ꯁꯥꯔꯤ ꯂꯩꯃꯟꯗꯅ ꯄꯩꯁꯥ ꯄꯩꯁꯥ ꯅꯨꯡꯁꯥꯥꯁ ꯃꯔꯥꯡ ꯀꯥꯏꯅ ꯊꯣꯛꯄꯕꯨꯗꯤ ꯐꯕ
ꯑꯗꯨꯅꯤ ꯑꯗꯨꯅꯦ ꯄꯩꯁꯥꯁꯤꯅꯅꯦ ꯌꯥꯝ ꯃꯔꯥꯡ ꯀꯥꯏꯅ ꯂꯩꯔꯒꯗꯤ ꯈꯨꯗꯤꯡꯃꯛꯇꯣ ꯋꯥꯠꯂꯒꯁꯨ ꯋꯥꯠꯇ꯭ꯔꯒꯁꯨ ꯑꯃ ꯋꯥꯠꯂꯒꯁꯨ ꯑꯗꯨꯝ ꯀꯩꯁꯨꯝ ꯈꯜꯂꯣꯏꯗꯧꯕ ꯑꯗꯨꯝ ꯁꯦꯜ ꯊꯨꯝꯒꯤ ꯊꯕꯛ ꯑꯣꯏꯔꯛꯄꯅꯤꯅꯀꯣ ꯑꯗꯨꯅ ꯁꯨꯝ ꯄ꯭ꯔꯣꯕ꯭ꯂꯦꯝ ꯑꯃ ꯑꯣꯏꯌꯦꯕ ꯁꯝꯅ ꯍꯥꯏꯔꯕꯗ ꯑꯩꯈꯣꯏꯒꯤ ꯑꯩꯈꯣꯏꯁꯨꯅꯦ ꯑꯩꯈꯣꯏꯁꯤ ꯍꯧꯖꯤꯛ ꯊꯥꯏꯅ ꯈꯪꯉꯛꯄꯗ ꯄꯨꯈ꯭ꯔꯤ ꯂꯩꯔꯝꯃꯤ ꯍꯧꯖꯤꯛ ꯀꯩꯝ ꯂꯩꯇ꯭ꯔꯦ ꯂꯣꯏ ꯐꯨꯟꯈ꯭ꯔꯦ ꯇꯣꯇꯤꯁꯦ ꯇꯥꯗ꯭ꯔꯒꯗꯤ ꯑꯩꯈꯣꯏꯁꯨ ꯌꯥꯝ ꯋꯥꯗꯣꯏꯅꯦ ꯑꯗꯨꯒ ꯅꯣꯏꯁꯨ ꯄꯨꯈ꯭ꯔꯤ ꯂꯩꯇꯕꯅꯤꯅ ꯂꯩꯔꯒ ꯁꯤꯖꯤꯟꯅꯕꯅꯤꯅꯀꯣ ꯑꯗꯩ ꯇꯣꯇꯤꯗꯣ ꯇꯥꯕꯤꯔꯗꯤ ꯌꯥꯝ ꯐꯩꯌꯦꯕ ꯆꯥꯡ ꯅꯥꯏꯅ ꯑꯗꯨꯁꯨ ꯅꯠꯇꯦꯕ ꯇꯧꯔꯤ ꯇꯧꯔꯤꯁꯤꯡꯁꯤ ꯅꯠꯇ꯭ꯔꯥ
ꯎꯝ ꯑꯗꯨ ꯅꯣꯏꯒꯤꯗꯤ ꯅꯨꯃꯤꯠ ꯀꯌꯥꯅꯤ ꯀꯌꯥꯅꯤ ꯂꯩꯔꯒ ꯇꯥꯔꯛꯏꯅꯣ
ꯍ ꯅꯨꯃꯤꯠ ꯃꯔꯤꯅꯤ ꯃꯔꯤꯅꯤ ꯂꯩꯒ ꯇꯥꯏꯌꯦ
ꯑꯈꯣꯏꯗꯤ ꯅꯨꯃꯤꯠ ꯍꯨꯝꯅꯤ ꯍꯨꯝꯅꯤ ꯂꯩꯔꯒ ꯇꯥꯕ꯭ꯔꯥ ꯀꯩꯅꯣꯝ ꯇꯧꯏ ꯑꯗꯨꯕꯨꯗꯤ ꯍꯥꯟꯅ ꯇꯥꯔꯝꯃꯤꯁꯤꯕꯨꯕ ꯑꯗꯒꯤ ꯑꯃꯨꯛꯅꯦ ꯏꯁꯤꯡ ꯇꯥꯔꯛꯏ ꯑꯇꯩꯁꯤꯗ ꯑꯍꯥꯟꯕ ꯍꯧꯔꯛꯄꯗ ꯇꯥꯔꯛꯄꯁꯤꯗꯤꯀꯣ ꯄꯨꯡꯒꯥꯏꯃꯨꯛ ꯃꯌꯥꯖꯦ ꯑꯗꯨꯝ ꯏꯁꯤꯡꯁꯦ ꯑꯅꯩꯕ ꯉꯥꯛꯇ ꯇꯥꯔꯛꯑꯦꯕ ꯁꯤꯅ ꯀꯔꯤꯒꯤꯅꯣ ꯈꯪꯗꯦ ꯄꯥꯏꯌꯦꯞ ꯑꯍꯟꯕ ꯅꯧꯅ ꯐꯨꯝꯃꯤꯕ ꯄꯥꯏꯌꯦꯞꯁꯤꯗꯁꯨ ꯑꯗꯨꯃꯥꯏꯅ ꯑꯗꯨ ꯇꯥꯔꯛꯏ ꯅꯧꯅ ꯐꯨꯝꯃꯤꯕ ꯄꯥꯏꯞꯇꯨꯗꯤ ꯀꯩꯁꯨ ꯂꯤꯛ ꯑꯣꯏꯕꯝꯗꯤ ꯊꯣꯛꯇꯦꯗꯅꯀꯣ ꯍꯥꯟꯅ ꯑꯔꯤꯕꯗꯨꯅ ꯀꯨꯏꯔꯛꯄꯒꯤ ꯂꯤꯛ ꯑꯣꯏꯔꯗꯅ ꯀꯣꯂꯤꯡ ꯆꯥꯗꯅ ꯍꯣꯕꯅꯦ ꯍꯥꯏꯔꯒꯁꯨ ꯑꯅꯧꯕꯗꯨꯗꯤ ꯐꯨꯝꯒꯤꯕ ꯀꯨꯏꯗ꯭ꯔꯤꯕꯅꯦꯕ ꯑꯗꯨꯁꯨꯅ ꯑꯗꯨꯝ ꯑꯝ ꯑ ꯈꯣꯏꯒꯤ ꯑꯅꯩꯕꯖꯦ ꯍꯥꯟ ꯇꯥꯔꯛꯑꯦꯕ ꯑꯩꯈꯣꯏꯗꯥꯏ ꯇꯥꯔꯛꯏꯁꯦ ꯑꯗꯨꯗꯨꯅ ꯏꯁꯤꯡꯖꯦ ꯇꯣꯇꯤꯒꯤ ꯏꯁꯤꯡꯖꯤꯗꯤ ꯑꯩꯈꯣꯏꯗꯤ ꯁꯨꯝ ꯑꯥ ꯀꯩꯅꯣꯒꯤ ꯎꯝ ꯀꯣ ꯂꯤꯛ ꯆꯥꯝꯕ ꯈꯣꯠꯄ ꯑꯃ ꯑꯃ ꯏꯔꯨꯖ ꯃꯥꯏꯊꯕꯒꯤ ꯑꯣꯏꯅ ꯁꯤꯟ ꯁꯤꯖꯤꯟꯅꯕꯒꯤ ꯋꯥꯅꯤ ꯑꯗꯨꯒ ꯆꯥꯛꯈꯨꯝꯒꯤ ꯑꯣꯏꯅꯗꯤ ꯑꯈꯣꯏ ꯅꯣꯡꯕꯣꯛ ꯁꯤ ꯁꯤꯖꯤꯟꯅꯗꯦꯕ ꯈꯪꯕ꯭ꯔꯥ ꯃꯣꯏꯒꯤ ꯏꯁꯤꯡꯖꯦ ꯑꯍꯥꯟꯕ ꯇꯥꯔꯛꯄꯗ ꯅꯩꯕꯅꯤꯅꯅꯦ ꯑꯗꯨꯝ ꯐꯠꯇ ꯍꯥꯎꯗꯤ ꯑꯗꯨꯝ ꯌꯥꯎꯔꯝꯒꯅꯤ ꯈꯟꯕꯒꯤ ꯑꯗꯨꯝ ꯑꯈꯣꯏꯗꯁꯨ ꯍꯪꯒꯣꯏꯖꯕ ꯃ ꯐꯥꯎꯕꯗꯣ ꯑꯗꯨꯒꯤ ꯃꯅꯨꯡꯒꯤ ꯆꯥꯛꯈꯨꯝꯒꯤ ꯏꯁꯤꯡꯁꯤꯗꯤ ꯑꯗꯨꯝ ꯂꯩꯔꯤꯅꯦꯕ ꯁꯤꯁꯨ
ꯎꯝ ꯑꯩꯈꯣꯏꯁꯖꯨ ꯇꯥꯔꯛꯄꯗ ꯏꯁꯤꯡ ꯑꯅꯩ ꯎꯝ ꯍ ꯑꯩꯈꯣꯏꯖꯨ ꯇꯥꯔꯛꯄꯗ ꯑꯅꯩꯕ ꯈꯔ ꯗꯤ ꯌꯥꯎꯏ ꯑꯗꯣ ꯑꯅꯩꯕꯖꯦ ꯉꯥꯏꯍꯥꯛ ꯑꯗꯨꯝ ꯐꯔꯒ ꯑꯗꯨꯝ ꯐꯔꯛꯑꯦꯕ ꯌꯥꯝ ꯊꯨꯅ ꯑꯗꯨꯕꯨꯗꯤ ꯀꯨꯏꯗꯦꯕ ꯑꯗꯨꯝ ꯃꯔꯛꯇ ꯌꯥꯝ ꯅꯩꯕꯁꯨ ꯌꯥꯎꯔꯦ ꯑꯗꯣ ꯃꯔꯨ ꯑꯣꯏꯅ ꯀꯩꯅꯣ ꯌꯥꯝ ꯌꯥꯎꯔꯝꯃꯦ ꯑꯈꯣꯏꯒꯤ ꯏꯁꯪ ꯃꯄꯥꯛ ꯃꯄꯥꯛ ꯇꯣ ꯈꯣꯝꯖꯤꯜꯂ ꯂꯩꯕꯗꯤ ꯌꯥꯎꯕꯗꯤ ꯌꯥꯎꯔꯛꯄꯦ ꯗꯣ ꯍꯧꯖꯤꯛ ꯑꯃꯨꯛ ꯌꯥꯎꯔꯛꯈꯤꯗ꯭ꯔꯦ
ꯑꯗꯨꯅꯦ ꯃꯅꯨꯡꯗ ꯑꯈꯣꯏꯒꯤ ꯐꯠꯇ ꯍꯥꯎꯗꯤ ꯄꯛꯁꯜꯂ ꯂꯩꯕꯒꯤ ꯇꯥꯏꯞꯇꯒ ꯇꯧꯕꯒꯤ ꯄꯣꯠ ꯃꯌꯥꯝ ꯑꯃ ꯇꯧꯔꯛꯄ ꯑꯗꯨꯝ ꯌꯥꯎꯋꯦꯕ ꯏꯁꯤꯡ ꯏꯁꯤꯡ ꯇꯥꯔꯀꯥꯟꯗ ꯑꯗꯨꯅꯦ ꯑꯗꯨꯅ ꯌꯥꯝꯅ ꯑꯈꯣꯏꯒꯤ ꯆꯥꯛꯈꯨꯝꯒꯤ ꯑꯣꯏꯅꯗꯤ ꯑꯩꯈꯣꯏ ꯁꯨꯝ ꯀꯩ ꯍꯥꯏꯅꯤ ꯍꯪꯒꯣꯏꯕ ꯐꯥꯎꯕꯗꯣ ꯆꯥꯔꯛ ꯆꯥꯕ ꯊꯛꯄꯗ ꯁꯤꯖꯤꯟꯅꯔꯛꯀꯗꯣꯏ ꯄꯣꯠꯅꯤꯅ ꯊꯣꯡ ꯊꯥꯛꯄꯗ ꯇꯧꯕꯗꯣ ꯑꯗꯨꯒꯤ ꯇꯜꯂꯦ ꯆꯥꯛꯈꯨꯝꯒꯤꯗꯤ ꯑꯗꯨꯝ ꯇꯣꯉꯥꯟꯅ ꯂꯩꯔꯤꯅꯤ
ꯎꯝ ꯑꯁ ꯑꯩꯖꯨ ꯍꯌꯦꯡꯈꯤꯠ ꯈꯤꯇꯪ ꯑꯩꯈꯣꯏꯒꯤ ꯄꯩꯈꯥꯒꯤ ꯁꯨꯇꯤ ꯂꯩꯉꯩꯖꯤꯗꯅꯦ ꯐꯤꯔꯣꯟꯜꯖꯦ ꯑꯁ ꯐꯖꯅ ꯂꯩꯔꯦ ꯈꯔ ꯂꯣꯏꯅꯃꯛꯇꯤ ꯉꯝꯃꯔꯣꯏ ꯈꯔ ꯑꯗꯨꯝ ꯁꯨꯕ ꯌꯥꯕ ꯈꯔ ꯈ ꯒ ꯁꯨꯒꯦ ꯂꯣꯏꯅꯃꯛ ꯁꯨꯕꯗꯤ ꯈꯨꯠꯁꯨ ꯋꯥꯔꯅꯤ ꯇꯠꯄꯣꯏ ꯇꯧꯔ ꯁꯔꯕ ꯃꯌꯥꯝ ꯌꯥꯝꯃꯜꯂꯁꯨ ꯑꯗꯨꯒ ꯈꯤꯇꯪ ꯈꯤꯇꯪ ꯑꯣꯏꯅ ꯈꯔ ꯈꯔ ꯑꯅꯤ ꯍꯨꯝꯃꯨꯛ ꯑꯍꯨꯝ ꯃꯔꯤ ꯑꯍꯨꯝ ꯃꯔꯤ ꯈꯔ ꯈ ꯁꯨꯗꯣꯛ ꯇꯥꯔꯦ ꯑꯩꯁꯨ
ꯁꯨꯗꯣꯛꯑꯣ ꯑꯗꯨꯅ ꯁꯨꯝ ꯄꯥꯏꯁꯜꯂꯀꯥꯟꯗꯅꯦ ꯄꯨꯂꯞ ꯁꯨꯕꯗꯣ ꯋꯥꯕꯅꯤ ꯑꯗꯨꯒꯅꯦ ꯇꯣꯇꯤ ꯇꯥꯔꯀꯥꯟꯗ ꯐꯤ ꯁꯨꯕꯖꯤꯗꯤꯅꯦ ꯐꯤꯁꯨꯄꯥꯟ ꯄꯥꯟꯗꯕꯅꯤꯀꯣ ꯀꯩꯒꯤꯅꯣ ꯍꯥꯏꯀꯥꯟꯗꯅꯦ ꯏꯁꯤꯡꯗꯣ ꯇꯣꯇꯤꯗ ꯇꯠꯈ꯭ꯔꯅꯤ ꯍꯥꯏꯕꯒꯤ ꯗꯋꯥꯗꯨꯅꯅꯦ ꯐꯤꯖꯦ ꯑꯈꯣꯏꯒꯤ ꯀꯩ ꯍꯥꯏꯅꯤ ꯃꯃꯨꯠ ꯇꯥꯅ ꯁꯨꯕ ꯉꯝꯗꯕꯗꯣ ꯖꯣꯞ ꯖꯣꯞ ꯁꯨꯔꯒ ꯂꯣꯏꯁꯤꯟꯒꯤꯕꯩ ꯐꯤꯕꯝ ꯑꯃ ꯂꯩꯕꯅꯦꯕ ꯑꯗꯨꯅ ꯇꯣꯇꯤ ꯇꯣꯇꯤ ꯇꯥꯕꯗꯣ ꯂꯣꯏꯔꯦ ꯂꯣꯏ ꯏꯔꯦꯟꯖꯅ ꯂꯣꯏꯔꯦ ꯌꯥꯕ ꯂꯣꯏꯔꯦ ꯍꯥꯏꯔꯀꯥꯟꯗ ꯁꯨꯕꯗꯨꯅ ꯐꯕꯅꯦ
ꯑꯩꯖꯨ ꯑꯗꯨ ꯈꯜꯂꯤꯅꯦ ꯇꯥꯔꯛꯄꯗ ꯏꯁꯤꯡ ꯇꯥꯔꯛꯄ ꯅꯨꯃꯤꯠꯇ ꯁꯣꯝꯃꯗꯤ ꯌꯥꯝ ꯊꯨꯅ ꯉꯍꯥꯛꯀꯤ ꯅꯪꯅꯕ ꯖꯣꯝꯖꯣꯝ ꯊꯥꯗꯣꯛꯍꯧꯔꯗꯤ ꯑꯗꯨ ꯗꯨꯅ ꯈꯟꯕ ꯑꯗꯨꯗꯤ ꯄꯥꯜꯂꯣꯏꯗꯣꯏꯅꯤ ꯑꯗꯨꯒ ꯍꯣꯏ ꯇꯣꯇꯤꯖꯦ ꯍꯌꯦꯡ ꯇꯥꯕ ꯌꯥꯏ ꯅꯠꯇ꯭ꯔꯒꯅ ꯉꯁꯤ ꯅꯨꯃꯤꯠ ꯉꯁꯤꯒꯤ ꯅꯨꯃꯤꯠ ꯇꯥꯐꯝ ꯉꯁꯤ ꯅꯣꯡꯃ ꯅꯠꯇꯕ ꯅꯣꯡꯃ ꯋꯥꯠꯂꯤꯉꯩꯗ ꯍꯥꯟꯅꯒꯤ ꯑꯔꯩꯕ ꯁꯤ ꯁꯤꯡꯗꯨꯅ ꯐꯖꯅ ꯇꯥꯅ ꯁꯨꯔꯗꯤ ꯑꯃꯨꯛ ꯐꯗꯧꯕ ꯑꯈꯣꯏ ꯇꯧꯔꯤꯖꯤꯅ ꯑꯗꯨ ꯅꯠꯇꯕꯤ ꯇꯥꯔꯛꯄ ꯅꯨꯃꯤꯠꯁꯤꯗ ꯍꯦꯛꯇ ꯖꯣꯝ ꯖꯣꯝ ꯁꯨꯕꯗꯨꯅ ꯍꯥ ꯐꯤꯗꯨꯖꯨ ꯃꯥꯒꯤ ꯃꯃꯨꯟ ꯐꯥꯔꯔꯣꯏ ꯀꯩꯅꯣ ꯁꯨꯕ ꯈꯣꯠꯄ ꯑꯃ ꯑꯃ ꯇꯧꯕꯗꯨꯖꯨ ꯑꯗꯨ ꯈꯨꯗꯛꯇ ꯆꯨꯝꯗꯤ ꯆꯨꯝꯃꯦ ꯄꯥꯟꯕ ꯌꯧꯔꯣꯏ ꯍꯥꯌꯕꯗꯣ
ꯎꯝ ꯍꯣꯏ ꯑꯩꯈꯣꯏꯅ ꯑꯌꯨꯛꯗꯥꯡꯒꯤ ꯑꯌꯨꯛꯗꯥꯡꯒꯤ ꯆꯠꯊꯣꯛꯅꯗꯕ ꯄꯣꯠꯅ ꯑꯣ ꯁꯨꯕ ꯑꯣꯏꯇꯥꯗꯤ ꯖꯣꯕ ꯖꯣꯕ ꯁꯨꯖꯟꯕ ꯌꯥꯕ ꯑꯗꯩ ꯐꯤ ꯑꯉꯧꯕ ꯁꯨꯔꯛꯄ ꯈꯣꯠꯂꯛꯄ ꯑꯃꯗ ꯑꯗꯨꯒꯨꯝꯕꯗꯤ ꯁꯨꯡꯌꯥ ꯌꯥꯕ ꯖꯥꯠ ꯅꯠꯇꯦꯅ ꯐꯤ ꯑꯉꯧ ꯁꯨꯕꯗꯤ ꯅꯨꯡꯁꯥꯁꯦ ꯌꯥꯝ ꯗꯔꯀꯥꯔ ꯂꯩ ꯍꯥꯏꯕ ꯅꯨꯡꯁꯥꯖꯤꯗ ꯐꯧꯔꯒ ꯁꯔꯞ ꯇꯥꯛꯑꯒ ꯁꯔꯞ ꯇꯤꯡꯉꯒ ꯐꯧꯔꯒ ꯀꯣꯟꯅ ꯅꯣꯏꯔꯒ ꯇꯧꯕꯗꯣ ꯑꯗꯨꯅ ꯍꯦꯟꯅ ꯉꯧꯔꯣꯛ ꯉꯧꯕꯅꯦꯕ ꯑꯩꯗꯤ ꯑꯗꯨꯃꯥꯏꯅ ꯑꯗꯨꯝ ꯇꯧꯋꯦ ꯑꯗꯨꯅ ꯑꯩꯒꯤ ꯐꯤ ꯑꯉꯧꯕꯁꯤꯡꯁꯤꯗꯤꯅꯦ ꯑꯈꯣꯏ ꯑꯈꯣꯏ ꯌꯨꯝꯒꯤ ꯃꯤꯅ ꯍꯥꯏꯗꯣꯏꯅꯤ ꯅꯪꯒꯤ ꯐꯤꯁꯤꯡꯖꯤ ꯉꯧꯁꯣꯛ ꯉꯧꯁꯣꯛ ꯉꯧꯏ ꯀꯃꯥꯏꯅ ꯇꯧꯏꯅꯣꯅ ꯑꯩꯅ ꯁꯨꯕꯖꯦ ꯌꯥꯝ ꯍꯩ ꯌꯥꯝ ꯄꯥꯜꯂꯦꯅ ꯍꯥꯏꯗꯣꯏꯅꯦ ꯀꯩ ꯀꯩ ꯍꯤꯗꯥꯛ ꯊꯥꯛꯀꯦꯒ ꯍꯪꯉꯤ ꯗꯨꯏꯅꯤ ꯃꯣꯏꯅ ꯑꯩꯗꯤ ꯐꯤꯖꯨꯗꯥꯛꯀꯗꯨ ꯁꯨꯊꯥꯛ ꯊꯥꯛꯇꯦꯕ
ꯎꯝ
ꯑꯗꯨꯝ ꯃꯁꯥꯒꯤ ꯖꯨꯝ ꯎꯝ ꯐꯤ ꯁꯦꯠꯄ ꯆꯥꯕꯗ ꯈꯔꯖꯨ ꯆꯨꯒꯟꯗꯦꯕ ꯑꯩꯗꯤ ꯈꯪꯕ꯭ꯔꯥ ꯑꯗꯨꯝ ꯆꯦꯛꯁꯤꯟꯅ ꯁꯦꯠꯄꯗꯣ ꯑꯉꯧꯕꯅꯤꯒ ꯍꯥꯏꯔꯒꯗꯤ ꯑꯗꯨꯃꯥꯏꯅ ꯇꯧꯋꯦ
ꯑꯩꯖꯨ ꯑꯉꯧꯕ ꯁꯨꯕꯖꯦ ꯈꯔ ꯃꯇꯝ ꯈꯔꯒꯤ ꯃꯃꯥꯡꯗꯗꯤ ꯎꯖꯥꯂꯥ ꯀꯥꯏ ꯅꯤꯝ ꯀꯥꯏꯗꯣ ꯍꯥꯏꯐꯦꯠ ꯍꯥꯏꯄꯃꯤ ꯍꯧꯖꯤꯛꯇꯤ ꯁꯨꯍꯥꯞ ꯑꯗꯨ ꯍꯩꯅꯗ꯭ꯔꯦ ꯁꯨꯍꯥꯞ ꯍꯥꯞ
ꯍꯥꯞꯄꯨꯅꯣ ꯐꯤ ꯁꯨꯕꯗꯅꯦ ꯌꯥꯔꯤꯉꯩ ꯅꯤꯝ ꯊꯥꯛꯎꯅꯨ ꯅꯤꯝ ꯊꯥꯛꯄꯁꯤꯗꯤꯅꯦ ꯃꯤ ꯃꯔꯛ ꯆꯪꯉꯀꯥꯟꯗ ꯇꯣꯉꯥꯟ ꯇꯥꯕꯅꯦꯕ
ꯇꯣꯡꯉꯥꯟꯁꯨ ꯇꯥꯏ ꯑꯗꯨꯒ ꯈꯪꯗꯦ ꯌꯥꯝ ꯊꯤꯌꯦ
ꯎꯝ ꯌꯥꯝ ꯊꯤꯕꯅꯦ ꯑꯗꯩ ꯅꯣꯏꯒꯤ ꯀꯩꯅꯣ ꯕꯥꯥꯕꯣꯛ ꯕꯥꯕꯣꯛ ꯍꯥꯏꯇꯥꯔꯦ ꯅꯣꯏꯗꯤ ꯃꯥꯝꯇꯣꯞ ꯃꯌꯥꯏ ꯀꯩꯗ ꯇꯧꯔꯛꯀꯗꯣꯏꯅꯤꯅꯀꯣ ꯃꯌꯥꯝꯒ ꯆꯞ ꯃꯥꯟꯅꯅ ꯎ ꯀꯩꯅꯣ ꯇꯧꯗ ꯌꯥ ꯄꯣꯟꯇꯦꯕ ꯉꯧꯗꯕꯁꯨ ꯌꯥ ꯄꯣꯟꯇꯦꯕ ꯑꯗꯨꯅ ꯇꯣꯉꯥꯟꯅ ꯇꯥꯕꯗ ꯌꯥꯝ ꯊꯤꯕꯅꯦ ꯅꯤꯝ ꯌꯥꯎꯕ ꯄꯣꯠꯁꯦ ꯁꯛꯄꯝ ꯄꯥꯝꯗꯦ ꯑꯩꯗꯤ ꯑꯩꯅ ꯁ꯭ꯀꯨꯜ ꯇꯥꯅꯤꯡꯉꯩꯗ ꯑꯗꯨ ꯍꯧꯅ ꯑꯩ ꯅꯤꯝ ꯁꯨꯝ ꯂꯥꯛ ꯉꯥꯜꯂꯛꯇꯦ ꯍꯩꯅꯗꯦꯅ
ꯑꯗꯨꯅꯦ
ꯑꯗꯨ ꯀꯩꯅꯣ ꯇꯧꯔꯕ ꯆꯥꯛ ꯏꯁꯤꯡꯗꯤ ꯎꯝ
ꯆꯥꯛ ꯆꯥꯔꯦ ꯆꯥꯔꯒ ꯃꯇꯝꯝꯁꯨ ꯉꯥꯏꯔꯝꯃꯤꯅꯦ ꯍꯦꯛ ꯑꯩꯈꯣꯏ ꯉꯥꯏꯍꯥꯛꯇꯪ ꯂꯩꯕꯒ ꯂꯥꯏꯔꯤꯛꯇꯣ ꯔꯥꯎꯜ ꯑꯃꯃꯨꯛ ꯌꯦꯡꯈꯤꯅꯤ ꯁꯨꯝ ꯄꯔꯥ ꯑꯃ ꯖꯒꯥ ꯈꯔ ꯑꯗꯨꯒ ꯀꯩꯅꯣ ꯇ ꯇꯦꯟꯖꯥꯡ ꯊꯣꯡꯈ꯭ꯔꯒꯦ ꯌꯨꯝꯒꯤꯗꯤ
ꯀꯩꯅꯣ ꯊꯣꯡꯕꯅꯤ ꯗꯗꯥꯅ ꯍꯋꯥꯏ ꯊꯣꯡꯕ ꯌꯥꯝ ꯆꯥꯅꯤꯡꯉꯦ ꯍꯥꯏꯅ ꯉꯔꯥꯡꯗꯤ ꯀꯩꯅꯣ ꯆꯥꯁꯦ ꯍꯥꯏꯕꯅꯦ ꯁꯒꯜꯒꯤ ꯄꯥꯛꯅꯅꯕ ꯆꯥꯁꯦ ꯍꯥꯏꯔꯝꯕꯅꯦ ꯑꯗꯣ ꯃꯥ ꯉꯁꯥꯏ ꯑꯌꯨꯛ ꯍꯋꯥꯏ ꯊꯣꯡ ꯃ ꯌꯥꯝ ꯆꯥꯅꯤꯡꯉꯦ ꯍꯥꯏꯕ ꯑꯗꯒꯤ ꯍꯋꯥꯏ ꯀꯥꯝꯈ꯭ꯔꯦ ꯍꯧꯖꯤꯛ
ꯍꯋꯥꯏꯁꯦ ꯍꯥꯎꯕꯗꯨꯗ ꯃꯔꯣꯏ ꯅꯥꯀꯨꯞꯄꯤꯅꯒ ꯐꯖꯅ ꯁꯣꯛ ꯇꯧꯕꯗꯣ ꯍꯥꯏꯕꯗꯤ ꯍꯋꯥꯏ ꯊꯣꯡꯕꯗꯗꯤ ꯀꯅꯥꯒꯨꯝꯕ ꯈꯔꯅꯗꯤ ꯇꯤꯜꯍꯧ ꯆꯅꯝꯅ ꯇꯧꯁꯟꯕ ꯂꯩ ꯑꯗꯨ ꯍꯥꯎꯇꯦ ꯐꯖꯅ ꯍꯥꯎꯋꯦ ꯑꯗꯨ ꯑꯣꯏꯒꯤꯒꯁꯨ ꯍꯦꯛ ꯆꯥꯟꯅꯕꯗꯤ ꯃꯔꯣꯏ ꯅꯥꯄꯥꯛꯄꯤꯄꯥꯛ ꯅꯅꯥꯄꯥꯛꯄꯤꯒꯨꯝꯕ ꯅꯥꯀꯨꯞꯄꯤꯒꯨꯝꯕꯁꯤꯅ ꯍꯦꯛ ꯆꯥꯟꯅꯕꯅꯦ ꯍꯋꯥꯏꯒꯤꯗꯤ
ꯑꯩꯈꯣꯏꯗꯤ ꯆꯅꯝ ꯇꯤꯜꯍꯧ ꯍꯥꯞꯇꯦ ꯁꯤꯗꯗꯤ ꯍꯣꯏ ꯇꯤꯜꯍꯧꯕꯨꯗꯤ ꯍꯥꯞꯄꯤ ꯑꯗꯨꯒ ꯅꯄꯥꯛꯄꯤꯒ ꯅꯥꯀꯨꯞꯄꯤꯒꯗꯅ ꯁ ꯁꯣꯛ ꯇꯧꯗꯣꯏꯁꯦ ꯀꯩꯅꯣ ꯇꯧꯗꯦꯕ ꯍꯋꯥꯏ ꯊꯣꯡꯕꯗꯗꯤ ꯑꯩꯈꯣꯏ ꯆꯅꯝꯒꯨꯝꯕ ꯀꯩꯒꯨꯝꯕ ꯍꯋꯥꯏ ꯊꯣꯡꯕ ꯍꯥꯏꯗꯤ ꯀꯪꯇꯛꯀꯨꯝꯕꯅꯤꯀꯣ ꯑꯗꯨꯒ ꯍꯋꯥꯏ ꯍꯋꯥꯏꯃꯨꯛ ꯁꯣꯔꯤꯒꯨꯝꯕ ꯊꯣꯡꯕꯗꯗꯤ ꯆꯅꯝ ꯇꯤꯍꯧ ꯊꯥꯛꯇ꯭ꯔꯗꯤ ꯍꯥꯎꯇꯦꯅ ꯑꯗꯨꯕꯨꯗꯤ ꯊꯥꯏ ꯑꯗꯨꯒ ꯀꯥꯡꯇꯛꯇꯗꯤ ꯆꯅꯝ ꯁꯨꯇ ꯊꯛ
ꯎꯝ ꯑ ꯍꯋꯥꯏ ꯀꯟꯇꯛ ꯊꯣꯡꯕꯗꯁꯨ ꯑ ꯍꯤꯡ ꯈꯤꯇꯪ ꯍꯥꯞꯄꯁꯨ ꯑꯗꯨꯝ ꯍꯥꯎꯕꯅꯤ
ꯍꯥꯎꯏꯤ ꯍꯥꯎꯏꯤ ꯍꯤꯡ ꯍꯥꯞꯄꯗꯤ ꯍꯤꯡꯗꯤ ꯃꯥꯏ ꯃꯅꯝ ꯃꯍꯥ ꯃꯌꯥꯝꯗ ꯀꯣꯛꯅꯕꯅꯤꯅ
ꯃꯥꯅꯦ ꯑꯩꯈꯣꯏꯗꯤ ꯍꯣꯔꯦꯟ ꯅꯨꯃꯤꯗꯥꯡꯁꯨ ꯉꯥ ꯌꯥꯎꯗꯕꯤꯅꯤ ꯊꯣꯡꯗꯣꯏꯁꯦ ꯍꯋꯥꯏ ꯊꯣꯡꯗꯣꯏꯔꯥ ꯏꯔꯣꯝꯕ ꯊꯥꯎꯅ ꯂꯣꯟꯝꯕꯗꯣ ꯂꯣꯟꯝꯗꯣꯏꯔꯥ ꯈꯪꯗꯦ ꯍꯥꯏꯕꯗꯤ ꯉꯁꯤꯁꯦ ꯁꯒꯣꯜ ꯁꯦꯟꯒ ꯑꯦꯀꯥꯗ ꯑꯁꯤꯒ ꯄꯨꯂꯞ ꯇꯥꯁꯟꯕꯅꯦ ꯑꯩꯗꯤ ꯁꯨꯃꯥꯏꯅ ꯄꯨꯂꯞ ꯇꯥꯏꯁꯦ ꯍꯔꯥꯎꯋꯦ ꯀꯗꯥꯏꯗ ꯉꯁꯤꯅ ꯁꯒꯣꯜꯁꯦꯜ ꯑꯣꯏꯔꯒ ꯅꯣꯡꯉꯥꯜꯂꯒ ꯑꯁꯤ ꯇꯥꯕꯒꯨꯝꯕ ꯑꯗꯒꯤ ꯉꯁꯤꯅ ꯑꯦꯀꯥꯗꯔꯁꯤ ꯑꯣꯏꯔ ꯅꯣꯡꯉꯥꯜꯂꯒ ꯁꯒꯣꯜ ꯁꯦꯟ ꯇꯥꯔꯁꯨ ꯍꯣꯏ ꯁꯤꯅꯤ ꯇꯜꯂꯤꯁꯦ ꯍꯥꯏꯕꯗꯤ ꯑꯅꯤꯃꯛꯁꯦ ꯄꯨꯟꯁꯤꯟꯈꯤꯕꯁꯤꯅ ꯐꯩ ꯍꯥꯏꯕ ꯅꯨꯃꯤꯠ ꯇꯥꯔꯛ ꯄꯄꯁꯦ ꯍꯥꯏꯕꯗꯤ ꯅꯨꯃꯤꯠꯁꯦ ꯉꯥ ꯂꯣꯏ ꯍꯦꯜꯂꯦꯕ ꯑꯩꯈꯣꯏꯒꯤꯗꯤ
ꯎꯝ ꯑꯣꯣ ꯐꯔꯦ ꯑꯗꯨꯗꯤ ꯑꯩꯁꯨ ꯊꯝꯃꯒꯦ ꯑꯩꯈꯣꯏꯗꯥꯗꯣ ꯑꯩꯉꯣꯟꯗꯒꯤ ꯑꯦꯀꯥꯎꯟꯗꯒꯤ ꯃꯥꯏ ꯑꯦꯀꯥꯎꯟꯗꯩ ꯕꯦꯔꯥ ꯇꯧꯔꯦ ꯂꯨꯄꯥ ꯑ ꯑꯃꯝꯇ ꯀꯥꯞꯄꯒ ꯑꯝꯇ ꯌꯦꯡꯒꯦꯅ ꯍꯥꯏꯌꯦꯕꯀꯣ ꯑꯗꯨꯝꯇ ꯇ꯭ꯔꯥꯏ ꯇꯧꯔ ꯑꯝꯇꯗꯤ ꯌꯥ ꯇꯧꯕꯤꯒꯦ ꯑꯩ ꯎꯝ ꯎꯝ ꯍꯣꯏ ꯊꯝ ꯊꯝ